ꯀꯩꯅꯣ ꯍꯧꯖꯤꯛ ꯃꯁꯥꯅ ꯇꯠꯈꯤꯕ꯭ꯔꯣ ꯂꯣꯏꯁꯤꯟꯕ ꯑꯣꯏꯔꯝꯅꯤꯗ ꯍꯧꯖꯤꯛ ꯀꯤꯗꯣ
ꯑꯦ ꯑꯩꯅ ꯌꯦꯡꯗꯗꯤ ꯀꯩꯅꯣꯗꯨ ꯂꯩꯔꯤ ꯃꯥꯜꯂꯦ
ꯑꯣ ꯈꯪꯗ꯭ꯔꯦ ꯑꯗꯨꯗꯤ ꯃꯔꯛ ꯃꯔꯛꯇ ꯇꯧꯕꯅꯤ ꯁꯨꯃꯥꯏꯅ
ꯑꯣ ꯑꯣ ꯑꯣ ꯋꯥꯔꯤꯗꯣ ꯅꯨꯡꯉꯥꯏꯃꯟ ꯈ꯭ꯔ ꯕꯩꯔꯣ
ꯋꯥꯔꯤ ꯅꯨꯡꯉꯥꯏꯕꯒꯤ ꯂꯣꯏꯁꯤꯟꯕꯅ ꯍꯥꯟꯕꯔ ꯈꯪꯗꯦ ꯗꯨꯃꯥꯏ ꯇꯧꯕ꯭ꯔꯥ ꯈꯪꯗ꯭ꯔꯦ
ꯑꯗꯨ ꯑꯩꯗꯤ ꯑ ꯀꯩ ꯍꯥꯏꯅꯤ ꯍꯧꯖꯤꯛꯀꯤ ꯑꯈꯣꯏꯅ ꯍꯡꯂꯤꯕꯁꯤ ꯑꯩꯗꯤ ꯍꯥꯟꯅꯒꯤ ꯑꯔꯤꯕꯒꯤ ꯃꯇꯝꯗꯨꯅ ꯍꯦꯟꯂꯗ ꯅꯨꯡꯉꯥꯏꯕ
ꯍꯣꯏꯗ ꯃꯗꯨꯗꯤ ꯍꯧꯖꯤꯛꯇꯤ ꯗꯨꯝ ꯑ ꯋꯥꯔꯤ ꯁꯥꯔꯖꯨ ꯂꯣꯏꯁꯤꯟꯕ ꯃꯇꯝ ꯌꯥꯎꯔꯦꯗꯅ ꯀꯅꯥꯅ ꯇ꯭ꯔꯨꯐꯤ ꯌꯥꯝꯕ꯭ꯔꯥ ꯀꯅꯥꯅ ꯀꯔꯝꯕꯒꯤ ꯂꯤꯛꯇ ꯁ꯭ꯅꯥꯕ꯭ꯔꯥ ꯑꯗ ꯋꯥꯔꯤ ꯁꯥꯟꯅꯔꯒ ꯂꯣꯏꯁꯤꯟꯕ ꯈꯛꯇ ꯉꯥꯏꯔꯦꯕ ꯍꯧꯖꯤꯛꯇꯤ
ꯍꯣꯏ ꯑꯁ ꯍꯥꯟꯅꯒꯤ ꯃꯇꯝꯒꯤ ꯀꯅꯥ ꯍꯣꯏ ꯍꯧꯖꯤꯛ ꯕ꯭ꯔꯥꯖꯤꯜꯈꯣꯏꯒꯤ ꯉꯣꯟꯅꯦ ꯔꯣꯅꯥꯜꯗꯤꯡꯍꯣ ꯀꯩꯅꯣ ꯀꯅꯥ ꯀꯅꯥ ꯍꯣꯏ ꯂꯩꯕ ꯃꯇꯝꯗꯣ ꯑꯁ ꯑꯗꯨꯒꯤ ꯄ꯭ꯂꯦ ꯌꯦꯡꯕ ꯐꯥꯎꯗꯤ ꯄꯦꯜꯂꯦ
ꯍꯧꯖꯤꯛ ꯃꯇꯝꯗꯤ ꯚꯥꯏ ꯀꯅꯥꯅ ꯒꯣꯜ ꯍꯦꯟꯅ ꯆꯟꯕ꯭ꯔꯥ ꯀꯅꯥꯅ ꯀꯞ ꯃꯥꯟ ꯌꯥꯝꯕ꯭ꯔ ꯈꯥꯛꯇ ꯉꯥꯏꯔꯦꯗ ꯅꯍꯥꯟ ꯃꯇꯝꯗꯤ ꯀꯔꯤ ꯍꯥꯏꯁꯤꯔ ꯑꯃ ꯚꯥꯏꯞ ꯑꯝꯃ ꯂꯩꯕꯗꯣ ꯎꯝ ꯑꯁꯤ ꯅꯨꯄꯥꯅ ꯁꯨꯃꯥꯏꯅ ꯑꯅꯧꯕ ꯃꯨꯚ ꯁꯦꯝꯒ꯭ꯔꯦ ꯍꯥꯏꯕ ꯑꯃ ꯂꯩꯗꯅ ꯃꯥꯅ ꯀꯥꯎꯕ ꯀꯥꯟꯗ ꯃꯥ ꯁꯨꯃꯥꯏꯅ ꯀꯥꯎꯋꯦ ꯃꯤ ꯀꯅꯥꯁꯨ ꯀꯥꯎ ꯍꯩꯇꯦ ꯀꯥꯏꯅ ꯇꯧꯕꯗꯣ ꯑꯁ ꯑꯗꯨꯝꯕꯗꯣ ꯅꯍꯥꯟꯗꯤ ꯑꯃ ꯂꯩꯔꯝꯃꯦꯕ ꯍꯧꯖꯤꯛ ꯇꯤ ꯀꯥꯎꯕꯖꯨ ꯍꯩꯔꯦ ꯄ꯭ꯂꯦ ꯌꯦꯡꯕꯖꯨ ꯍꯩꯔꯦ ꯈꯣꯠꯄꯖꯨ ꯍꯩꯔꯦ ꯂꯣꯏꯅ ꯒꯣꯜꯀꯤꯄ꯭ꯔ ꯗꯤꯐꯦꯟꯗꯔ ꯃꯣꯏ ꯃꯆꯥ ꯃꯆꯥꯒꯤ ꯁ꯭ꯇꯔꯦꯇꯤꯖꯤ ꯑꯗꯨꯝ ꯁꯤꯁꯇꯦꯝ ꯑꯃꯗ ꯆꯠꯂ ꯂꯩꯔꯦꯕ ꯁꯥꯏꯟꯁꯒꯨꯝꯅ
ꯎꯝ
ꯈꯪꯗꯦ
ꯍꯟꯗꯛꯀꯤꯁꯦ ꯑꯊꯨꯕ ꯁ꯭ꯄꯤꯠ ꯁ꯭ꯄꯤꯠ ꯆꯦꯟꯕ ꯍꯥꯏꯕ ꯈꯣꯏꯗꯨꯅ ꯑꯗꯨꯝ ꯈꯥꯔꯗꯤ ꯐꯖꯍꯧꯔꯤꯕ ꯃꯥꯂꯦ ꯍꯟꯗꯛꯀꯤꯁꯦ
ꯎꯝ ꯅꯪ ꯑꯗꯨꯗꯨ ꯃꯅꯤꯡꯗ ꯑꯃꯨꯛ ꯀ ꯈ꯭ꯔ ꯈ꯭ꯔ ꯂꯥꯛꯄ ꯃꯥꯂꯦ
ꯌꯥꯔꯕꯣ ꯍꯧꯖꯤꯛꯇꯤ
ꯍ ꯂꯥꯏꯐ ꯁꯥꯟꯅꯔꯤꯕ ꯃꯥꯂꯦ
ꯍꯥꯥ
ꯂꯥꯏꯐ ꯈꯥꯔ ꯏꯟꯅꯔꯤ ꯃꯥꯂꯦ ꯃꯅꯤꯡꯗ
ꯑꯩꯒꯤ ꯍꯧꯖꯤꯛꯇꯤ ꯀꯔꯤꯁꯨ ꯇꯥꯗ꯭ꯔꯦꯅ ꯀꯩꯅꯣꯝ ꯃꯈꯣꯟꯒꯨꯝꯕ ꯊꯣꯛꯄꯗꯤ
ꯑꯥ ꯇꯥꯗ꯭ꯔꯦ ꯍꯧꯖꯤꯛꯇꯤ ꯏꯌꯥꯝꯕꯗꯨꯁꯨ ꯏꯌꯥꯝꯕꯗꯨꯁꯨ ꯑꯗꯨꯨ ꯑꯃ ꯁꯦꯝꯗꯣꯛꯄꯅꯦ ꯃꯥꯁꯨ ꯃꯥꯒꯤ ꯃꯇꯝꯗ
ꯀꯔꯤꯗ
ꯅꯥꯀꯜ ꯍꯥꯏꯕꯗꯨ ꯃꯥꯅ ꯊꯣꯛꯄꯅꯤꯅꯦ ꯑꯩꯈꯣꯏ ꯁꯣꯝꯗ ꯅꯥꯀꯜ ꯕꯣꯜ ꯅꯥꯀꯜꯕꯣꯜꯅ ꯌꯥꯝ ꯀꯥꯎꯅꯝꯅꯦ ꯑꯗꯨꯗꯣ ꯃꯥꯅ ꯊꯣꯛꯄꯅꯤꯅꯦ ꯏꯌꯥꯝꯕꯗꯨꯅ
ꯀꯔꯝꯗꯅꯣ ꯅꯥꯀꯜꯒ ꯃꯥꯥꯏꯒꯤ ꯅꯥꯀꯜꯕꯣꯜ ꯍꯥꯏꯕꯗꯣ
ꯑꯗꯨ ꯀꯥꯎꯁꯤꯟꯕꯗꯨ ꯕꯣꯜꯗꯨ ꯀꯤꯞꯄꯔ ꯌꯥꯎꯔꯝꯗꯥꯏꯗ ꯐꯩꯅ ꯆꯠꯈꯤꯕ
ꯑꯗꯨꯗꯨꯗꯤ ꯃꯥꯅ ꯅꯠꯇꯦ ꯑꯗꯨꯗꯤ ꯅꯖꯔꯤꯌꯣ ꯅꯅꯦ
ꯑꯣ ꯑꯣ ꯑꯣ
ꯃꯃꯤꯡꯒꯤ ꯃꯅꯥꯏꯗꯨꯗ ꯅꯥꯖꯔ ꯌꯣꯅꯨꯅꯦꯕ
ꯑꯣ ꯑꯣ ꯑꯩꯗꯤ ꯃꯥ ꯃꯥ ꯃꯥ ꯅꯍꯥꯟ ꯀꯩꯅꯣ ꯌꯦꯡꯗꯨꯗ ꯃꯥꯅꯅꯦ ꯅꯍꯥꯏꯔꯛꯇꯨꯗ
ꯂꯐꯣꯏ ꯂꯐꯣꯏ ꯀꯤꯛꯇꯣ ꯅꯠꯇ꯭ꯔꯣ
ꯂꯐꯣꯏꯗꯨꯅ ꯑꯃꯨꯛꯀ ꯀꯥꯔꯐꯅꯦꯕ
ꯑꯗꯨ ꯑꯗꯨ ꯅꯪꯅ ꯍꯥꯏꯕꯗꯨ ꯀ꯭ꯔꯤꯗꯨꯔꯣ ꯑꯗꯨ ꯗꯕꯜꯅꯤꯅ ꯍꯧꯖꯤꯛ ꯑꯩꯅ ꯍꯥꯏꯕꯗꯨꯅ
ꯑꯩꯅ ꯍꯥꯏꯕꯗꯨꯅ ꯀꯩꯅꯣꯅꯦꯕ ꯆꯨꯝꯅ ꯀꯥꯎꯁꯤꯜꯂ ꯀꯩꯅꯣꯗ ꯊꯥꯕ ꯕꯨꯂꯦꯠꯇ ꯊꯥꯔꯒ
ꯀꯤꯞꯄꯔ ꯌꯥꯎꯔꯝꯗꯥꯏꯗ ꯐꯩꯅ ꯆꯠꯄ
ꯑꯗꯨꯃꯛꯇꯤ ꯑꯩ ꯐꯖꯕꯗꯤ ꯌꯦꯡꯗꯦ ꯍꯣꯔꯦꯟ ꯌꯦꯡꯒꯦꯅ ꯃꯇꯝ ꯁꯪꯉ ꯀꯥꯟꯗ
ꯍꯣꯏ ꯃꯥ ꯃꯥꯒꯤ ꯀꯥꯎꯕꯒꯤ ꯑꯗꯨꯒꯤ ꯀꯩꯅꯣꯗꯨ ꯍꯡꯉꯣ ꯑꯗꯨꯒ ꯑꯩꯅ ꯈ꯭ꯋꯥꯏꯗꯩ ꯄꯥꯝꯕꯁꯤ ꯃꯥꯒꯤ ꯀꯩ ꯍꯥꯏꯅꯤ ꯏꯁ꯭ꯀꯤꯜ ꯑ ꯃꯨꯚꯃꯦꯟꯗꯣ ꯗ꯭ꯔꯤꯕꯂꯤꯡꯒꯤ ꯃꯨꯚꯃꯦꯟꯗꯣ ꯃꯥꯒꯤ ꯂꯦꯡꯊꯣꯛ ꯂꯦꯡꯁꯤꯟꯗ ꯑꯣꯏꯅ ꯄꯥꯝꯅꯦꯗ ꯑꯗꯨꯗꯤ ꯐꯖꯥ ꯃꯥꯂꯦ ꯐꯖꯗ
ꯍꯧꯖꯤꯛꯇꯤ ꯍꯧꯖꯤꯛꯇꯤ ꯑꯦꯀꯨꯏꯔꯦꯁꯤ ꯃꯥ ꯍꯥꯏꯕꯗꯤ ꯃꯗꯨꯒꯤ ꯇꯧꯗꯧꯕꯗꯨꯗꯤ ꯅꯍꯥ ꯑꯣꯏꯔꯤꯀꯥꯟꯗ ꯑꯉꯥꯡ ꯑꯣꯏꯔꯤꯀꯥꯟꯗ ꯇꯧꯗꯧꯕ ꯊꯕꯛꯅꯦꯕ ꯃꯥ ꯍꯧꯖꯤꯛꯇꯤ ꯇꯧꯋꯦꯗꯕꯨ ꯑꯦꯀꯨꯏꯔꯦꯁꯤ ꯌꯥꯝꯗ꯭ꯔꯦꯅ ꯆꯨꯝꯕ ꯁꯣꯏꯕ ꯌꯥꯈꯥ ꯌꯥꯎꯕ ꯍꯧꯔꯦꯕ ꯃꯥꯖꯦ
ꯑꯗꯨꯕꯨ ꯀꯩꯅꯣꯗꯗꯤ ꯌꯥꯗꯦ ꯆꯨꯝꯅꯒꯤ ꯑꯁꯤꯒꯨꯝꯕ ꯇꯧꯕꯁꯥꯅ ꯕꯗꯗꯤ ꯌꯥꯗꯦ ꯑꯗꯨ
ꯌꯥꯗꯦ ꯌꯥꯗꯦ
ꯎꯝ ꯍꯥꯏꯕꯗꯤ ꯑꯁꯣꯝꯗꯗꯤ ꯄ꯭ꯂꯥꯟꯗꯨ ꯐꯖꯅ ꯁꯤꯜꯂ ꯂꯥꯛꯈ꯭ꯔꯕꯅꯤꯅ ꯑꯗꯨ ꯇꯧꯔꯗꯤ ꯑꯗꯨꯝ ꯇꯦꯛꯄ ꯇꯥꯕ
ꯑꯦ ꯐꯨꯠꯕꯣꯜꯗ ꯍꯧꯖꯤꯛ ꯊꯛꯄ ꯍꯥꯏꯇꯥꯔꯦ ꯗꯤꯐꯦꯟꯗꯔꯁꯤꯡꯗꯣ
ꯍꯣꯏ ꯍꯣꯏ
ꯇꯦꯛꯅꯤꯛꯁꯤꯡꯗꯣ ꯃꯕꯥꯅꯤꯒꯤꯗꯃꯛꯇ ꯆꯦꯟꯖ ꯇꯧꯕꯅꯤꯅ ꯑꯌꯥꯝꯕ ꯑꯩꯈꯣꯏꯒꯤꯅ ꯍꯦꯅꯅꯦ ꯃꯤꯒꯤꯗꯃꯛꯇ ꯆꯦꯟꯁ ꯇꯧꯕꯅꯦꯍꯦ ꯑꯅꯤꯃꯛ ꯍꯣꯏ ꯑꯅꯤꯃꯛꯀꯤ ꯆꯦꯁ ꯇꯧꯗꯤ ꯇꯧꯋꯦ ꯅꯍꯥꯟꯗꯤ ꯁꯤꯡꯒꯜ ꯁꯤꯡꯒꯜ ꯐꯅꯥꯏꯗꯅ ꯃꯤ ꯑꯃꯒ ꯑꯃꯒ ꯇꯅꯥꯔꯒ ꯃꯦꯟ ꯇꯨꯃꯦꯟꯒ ꯇꯧꯔ ꯂꯩꯕꯗꯣ ꯍꯟꯗꯛ ꯇꯤ ꯁꯤꯡꯒꯜꯁꯦ ꯌꯥꯔꯛꯇꯕ ꯍꯧꯔꯦꯕ
ꯑꯥ
ꯑꯁ ꯑꯗꯨꯝ ꯍꯟꯗꯛ ꯁꯤꯒꯤ ꯋꯥꯔꯜ ꯀꯞ ꯂꯣꯏꯈ꯭ꯔꯗꯤ ꯑꯗꯨꯝ ꯋꯥꯔꯤꯁꯤ ꯑꯗꯨꯝ ꯂꯣꯏꯈ꯭ꯔꯅꯤꯗ
ꯑꯥꯔ ꯑꯁꯨ ꯍ ꯃꯣꯕꯅꯤꯁꯨ ꯃꯣꯕꯥꯅꯤꯁꯨ ꯑꯗꯨꯝ ꯑꯁꯤꯅ ꯑꯔꯣꯏꯕ ꯇꯥꯔꯦ
ꯕ꯭ꯔꯥꯖꯤꯜꯒꯤ ꯄ꯭ꯂꯦꯌꯔ ꯑꯃꯗꯣ ꯑꯦꯟꯗꯣ
ꯍꯣꯏ ꯍꯣꯏ ꯍꯣꯏ
ꯃ ꯃꯕꯨꯖꯨ ꯅꯨꯡꯗꯤ ꯅꯨꯡꯁꯤꯌꯦ
ꯃꯥ ꯎꯄꯥꯏ ꯂꯩꯇꯦꯅꯀꯣ ꯃꯕꯥꯅꯤ ꯃꯇꯝꯗ ꯈ ꯀꯩꯅꯣ ꯇꯧꯈ꯭ꯔꯕꯅꯤꯅ ꯑꯗꯨ ꯃꯕꯥꯅꯤ ꯍꯧꯖꯤꯛꯀꯤ ꯑꯦꯝꯒ ꯑꯥꯔꯒꯤ ꯐꯥꯎꯔꯛꯄꯁꯤꯁꯨ ꯃꯕꯥꯅꯤ ꯃꯤꯠ ꯊꯥꯔꯇꯤ ꯑꯗꯨꯒꯨꯝꯕꯗ ꯐꯥꯎꯔꯛꯄꯅꯦꯗ
ꯎꯝ
ꯑꯗꯨꯣ ꯇ꯭ꯋꯦꯟꯇꯤ ꯑꯩꯠ ꯇ꯭ꯋꯦꯟꯇꯤ ꯅꯥꯏꯟꯗꯨꯒꯨꯝꯕꯗ ꯐꯥꯎꯔꯛꯅꯦꯕ ꯃ ꯃꯥꯅꯁꯦ ꯐꯖꯅ ꯐꯥꯎꯕ ꯍꯥꯏꯕꯁꯦ ꯑꯃꯗꯨꯁꯨ ꯕꯤꯗ ꯌꯥꯎꯈ꯭ꯔꯕ ꯑꯃꯗꯁꯨ ꯑꯥꯔꯗ ꯌꯥꯎꯈ꯭ꯔꯕ ꯑꯗꯨ ꯃꯇꯝꯗ ꯐꯥꯎꯅꯦꯕ ꯑꯃ
ꯎꯝ ꯑꯗꯨꯕꯨ ꯃꯕꯥꯅꯤꯗꯤ ꯃꯤꯅ ꯀꯔꯤ ꯍꯥꯏꯁꯤꯔꯥ ꯐꯥꯎꯔꯛꯀꯅꯤ ꯍꯥꯏꯔꯒ ꯌꯦꯡꯅꯔꯛꯄꯅꯦꯕ ꯃꯥꯕꯥꯅꯤꯁꯦ
ꯍꯣꯏ ꯍꯣꯏ ꯍꯣꯏ ꯍꯣꯏ
ꯑꯗꯨꯕꯨ ꯍꯣꯏ ꯅꯪꯅ ꯍꯥꯏꯕꯒꯨꯝꯅ ꯃꯗꯨꯒꯤ ꯆꯤ ꯃꯇꯝꯗ ꯃ ꯃꯕꯥꯅꯤꯁꯦ ꯔꯦꯀꯣꯔꯠ ꯇꯅꯥꯕ ꯍꯥꯏꯇꯥꯔꯦ ꯀꯅꯥꯅ ꯀꯅꯥꯒꯤ ꯀꯅꯥꯅ ꯀꯅꯥꯒꯤ ꯇꯧꯔꯒ ꯑꯗꯨꯒꯤꯅꯦ ꯍꯦꯟꯅ ꯐꯖꯔꯛꯄꯗꯣ
ꯍꯣꯏ ꯑꯗꯨ ꯐꯖꯩ ꯃꯕꯥꯅꯤꯃꯛꯇꯤ ꯑꯗꯨꯝ ꯐꯖꯗꯤ ꯐꯖꯩ
ꯐꯖꯗꯤ ꯐꯖꯩꯗ
ꯍꯧꯖꯤꯛꯀꯤ ꯑꯉꯥꯡꯁꯤꯡ ꯊꯣꯛꯂꯛꯂꯤꯕ ꯐ꯭ꯔꯦꯟꯁꯀꯤ ꯑꯉꯥꯡꯁꯤꯡ ꯊꯣꯛꯂꯛꯂꯤꯕ ꯑꯍꯩꯕ ꯑꯃ ꯑꯗꯨ ꯃꯣꯏꯒꯤ ꯃꯇꯝꯒ ꯃꯍꯥꯟ ꯃꯕꯥꯅꯤꯅ ꯑꯉꯥꯡ ꯑꯣꯏꯔꯤ ꯉꯥꯏ ꯁꯅꯕ ꯃꯇꯝꯗꯨꯗ ꯌꯥꯝ ꯈꯦꯠꯅꯩꯌꯦꯕ
ꯈꯦꯠꯅꯩꯏꯗ ꯀꯥꯏꯗꯒꯤ ꯍꯧꯖꯤꯛꯀꯤ ꯐ꯭ꯔꯥꯟꯁꯀꯤ ꯐꯣꯔꯋꯥꯠꯇꯨꯗꯤ ꯌꯥꯔꯣꯏꯗ ꯃꯥ ꯆꯍꯤ ꯈꯔ ꯂꯩꯔꯗꯤ ꯃꯥꯗꯤ ꯑꯗꯨꯃꯥꯏꯅ ꯇꯧꯔꯔꯣꯏ
ꯎꯝ ꯎ
ꯐꯣꯔꯋꯥꯔꯗ ꯈꯣꯏꯗꯤ ꯚꯥꯏ ꯀꯨꯏꯅ ꯁꯅꯥꯕ ꯌꯥꯗꯕꯅꯤꯗ ꯄ꯭ꯂꯦꯃꯦꯀꯔ ꯑꯣꯏꯗ꯭ꯔꯗꯤ ꯏꯁꯀꯣꯔꯔ ꯈꯛꯇ ꯍꯦꯇ꯭ꯔꯤꯛ ꯈꯛꯇ ꯑꯣꯏꯔꯗꯤ
ꯍꯣꯏ ꯍꯣꯏ
ꯄꯂꯦꯝꯃꯦꯀꯔ ꯈꯔ ꯈꯔ ꯑꯣꯏꯔꯒ ꯇꯦꯛꯀꯂꯤꯛꯗꯣ ꯍꯩꯏꯕ ꯇꯥꯕ ꯐꯖꯅ
ꯎꯝ ꯍꯧꯖꯤꯛꯀꯤ ꯀ꯭ꯔꯤ ꯇꯨ ꯊꯥꯎꯖꯟ ꯇꯦꯟ ꯑꯣꯏꯕ꯭ꯔꯥ ꯐꯣꯔꯇꯤꯟ ꯑꯣꯏꯕ꯭ꯔꯥ ꯀꯣ ꯑꯗꯨ ꯃꯇꯥꯡꯒꯤ ꯀꯩꯅꯣꯒꯤ ꯇꯤꯝꯗꯣ ꯑꯦꯟ ꯈꯣꯏꯒꯤ ꯇꯤꯝꯗꯣ
ꯎꯝ
ꯑꯗꯨꯒꯤ ꯑꯩꯅ ꯑꯗꯨꯝ ꯍꯥꯏꯂꯥꯏꯠ ꯍꯤꯡꯕꯗꯣ ꯑꯁ ꯐꯖꯩ ꯍꯥꯏ ꯑꯗꯨ ꯃꯇꯝꯒꯤꯗꯤ ꯄꯨꯂꯞ ꯁꯨꯅꯅꯦ ꯄ꯭ꯂꯦꯌꯔꯗꯣ ꯃꯣꯏꯒꯤ ꯑꯦꯂꯚꯦꯟ ꯄ꯭ꯂꯦꯌꯔꯗ
ꯑꯥ ꯑꯣꯏꯔꯝꯒꯅꯤꯅꯦ ꯑ ꯃꯗꯣꯝ ꯃꯇꯝꯗꯗꯤ ꯀꯩꯅꯣ ꯂꯩꯔꯤꯅ ꯅꯖꯔꯤꯌꯣ
ꯍꯣꯏ ꯂꯩꯔꯤ ꯃꯥꯜꯂꯦ ꯑꯥꯔ ꯅꯥꯏꯟ ꯑꯥꯔ ꯅꯥꯏꯟꯗꯁꯨ ꯂꯩꯔꯤ ꯑꯥꯔ ꯅꯥꯏꯟ
ꯃꯥꯅꯤꯅꯦ ꯇꯨ ꯃꯥꯅꯤꯅꯦ
ꯑ ꯍꯣꯏ ꯍꯣꯏ ꯍꯣꯏ ꯍꯣꯏ ꯎꯝ ꯎꯝ
ꯃꯥ ꯃꯥꯅꯅꯤꯅꯦ ꯃꯤꯕꯨ ꯀꯤꯍꯟꯕꯁꯦ
ꯃꯣꯏꯒꯤ ꯃꯇꯝꯒꯤ ꯐꯖꯕ ꯃꯨꯛꯇꯤ ꯌꯧꯎꯗꯦꯕꯨ
ꯑꯩꯈꯣꯏꯒꯤ ꯀꯔꯤ ꯍꯥꯏ ꯏꯁꯄꯤꯔꯤꯠꯇ ꯃꯣꯏꯒꯤ ꯁꯅꯥꯅꯕꯒꯤ ꯃꯑꯣꯡꯗꯣ ꯃꯩ ꯊꯣꯛꯑꯦꯕ ꯍꯧꯖꯤꯛ ꯑꯩꯈꯣꯏꯅ ꯁꯥꯎꯂꯤꯟ ꯆꯣꯀꯔ ꯌꯦꯡꯉꯤꯗꯅ ꯃꯗꯨꯃꯥꯏꯅ ꯈꯔ ꯐꯤꯜ ꯇꯧꯋꯦꯕ ꯅꯍꯥꯟꯒꯤꯁꯤꯡꯗ
ꯑꯗꯨꯒ ꯑꯃ ꯂꯩ ꯑꯩꯅ ꯑꯥꯔ ꯁꯤ ꯍꯥꯏꯅ ꯀꯧꯕꯗꯣ ꯔꯣꯕꯥꯔꯇꯣ ꯀꯥꯔꯂꯣꯁ ꯍꯥꯏꯕ꯭ꯔꯣ ꯑꯁ ꯃꯥꯒꯤ ꯈꯨ ꯀꯥꯎꯗꯨ ꯈ꯭ꯔꯗꯤ ꯇꯣꯉꯥꯜꯂꯦꯍꯦ
ꯃꯥꯒꯤꯗꯨꯗꯤ ꯒ꯭ꯔꯥꯎꯟ ꯇꯪꯈꯥꯏꯒꯤ ꯑꯃꯗ ꯂꯩꯕ ꯅꯠꯇ꯭ꯔꯣ
ꯑꯁ ꯃꯥꯒꯤ ꯀꯩꯅꯣ ꯐꯣꯔꯁꯇꯣ
ꯎꯝ
ꯑꯉꯛꯄ ꯑꯃꯅꯦ ꯈꯨ ꯇꯦꯛ ꯅꯥꯅꯤꯗ ꯑꯩꯈꯣꯏꯅ ꯇꯧꯔꯗꯤ
ꯑꯗꯨ ꯃꯥ ꯑꯥꯔ ꯁꯤꯗ ꯅꯠꯇ꯭ꯔꯣ ꯃꯥꯒꯤ ꯒ꯭ꯔꯥꯎꯟ ꯇꯪꯈꯥꯏꯗꯒꯤ ꯀꯥꯞꯄꯒ ꯆꯪ ꯆꯟꯕꯗꯣ
ꯑꯍꯣꯏ ꯍꯣꯏ ꯑꯗꯨ ꯑꯍꯣꯏ ꯃꯥꯅꯁꯨ ꯀꯩꯅꯣ ꯇꯧꯋꯦꯅ ꯀꯥꯎꯔꯒ ꯐꯩꯅ ꯆꯟꯈꯤꯕ ꯃꯥ ꯂꯩꯌꯦꯅ ꯎꯝꯝ ꯑꯗꯨ ꯃꯇꯝꯗꯨꯅꯤꯅꯦ ꯈꯋꯥꯏꯗꯩ ꯐꯖꯕꯁꯦ
ꯄꯦꯂꯦ ꯄꯦꯂꯦ ꯈꯣꯏ ꯃꯇꯝ ꯂꯤꯖꯦꯟ ꯈꯣꯏ ꯃꯇꯝꯗꯤ ꯌꯦꯡ ꯍꯧꯗ꯭ꯔꯦ
ꯈꯪꯍꯧꯗ꯭ꯔꯦ ꯕꯤꯗꯤꯑꯣꯁꯨ ꯀꯌꯥ ꯂꯩꯇ꯭ꯔꯦꯀꯣ ꯃꯣꯏꯗꯤ
ꯃꯣꯏꯒꯤ ꯂꯩꯇ꯭ꯔꯦ ꯍꯣꯏ ꯀꯥ ꯀꯔꯤꯕ ꯕꯥꯔꯁꯦꯂꯣꯅꯥꯒꯤ ꯃꯥꯁꯨ ꯕ꯭ꯥꯔꯖꯤꯜ ꯅꯠꯇ꯭ꯔꯣ
ꯑꯥ ꯍꯥ
ꯗꯤꯟꯗꯣ ꯗꯤꯟꯗꯣ
ꯍꯣꯏ ꯍꯣꯏ ꯑꯃ ꯑꯩꯅ ꯈ꯭ꯋꯥꯏꯗꯩ ꯄꯥꯝꯕꯗꯤ ꯃꯥ ꯄꯥꯝꯃꯦ ꯀꯩꯅꯣꯗꯗꯤ ꯑꯥ
ꯑꯗꯨꯅꯦ ꯅꯍꯥꯟꯗꯤꯀꯣ ꯑꯩꯗꯤ ꯗꯨꯝ ꯑꯃ ꯑꯥꯔꯖꯦꯟꯇꯤꯅꯥꯒꯤ ꯂꯤꯖꯟ ꯃꯥꯁꯨ ꯂꯩꯗꯅ ꯑꯦꯝꯗꯣ ꯑꯗꯨꯁꯨ ꯃꯕꯥꯅꯤꯗꯒꯤ ꯍꯦꯟꯅꯗꯤ ꯑꯦꯝ ꯑꯥꯔꯖꯦꯟꯇꯤꯅꯥ ꯑꯅꯤꯗꯒꯤ ꯍꯦꯟꯅꯗꯤ ꯍꯧꯖꯤꯛ ꯕ꯭ꯔꯥꯖꯤꯜꯒꯤ ꯗꯤꯅꯣꯗꯣ ꯃꯥꯅ ꯍꯦꯟꯅ ꯍꯩꯌꯦ ꯑꯩꯅ ꯑꯩ ꯈꯜꯂ ꯂꯩꯕꯅꯤ ꯅꯍꯥꯟꯗꯤꯗꯨ ꯌꯦꯡꯕꯗ ꯐꯖꯩꯩꯅ
ꯃꯣꯏꯁꯤꯅ ꯀꯔꯤꯒꯤꯔꯥ ꯑꯥ ꯅꯤꯁꯥꯂꯣꯝꯗ ꯈꯔ ꯅꯨꯞꯄ ꯍꯥꯏꯕ ꯇꯥꯔꯦꯅꯦ ꯑꯥ ꯑꯗꯨ ꯗꯣ ꯃꯥꯡꯈꯤꯕꯅꯤꯅꯦ ꯑꯁ ꯐꯖꯩꯗ ꯐꯖ ꯃꯥꯜꯂꯦꯗ ꯗꯤꯟꯗꯨꯗꯤ ꯐꯖꯅ ꯁꯅꯥꯏꯗ ꯑꯃ ꯑꯉꯛꯄ ꯃꯥꯅꯦ ꯁꯅꯥꯕꯁꯨ
ꯍꯣꯏ ꯃꯦꯁꯤꯁꯨ ꯑꯩꯅ ꯈꯟ ꯈꯟꯕꯗ ꯃꯦꯁꯤꯁꯨ ꯃꯉꯣꯟꯗꯒꯤ ꯌꯥꯝ ꯇꯝꯃꯝꯒꯅꯤ ꯈꯔ ꯑꯃ
ꯍꯣꯏ ꯃꯕꯥꯅꯤ ꯁꯅꯥꯃꯤꯅꯩꯅ
ꯑꯥ
ꯎꯝ
ꯐꯖꯩꯗ ꯑꯗꯨꯝ ꯈꯣꯡ ꯂꯦꯡꯉꯁꯨ ꯃꯥꯒꯤꯁꯨ ꯄꯣꯔ ꯇꯣꯡꯉꯥꯜꯂꯦ
ꯑꯗꯨ ꯕꯣꯜ ꯅꯞꯄ ꯍꯥꯏꯕꯁꯦ
ꯎꯝ
ꯍꯣꯜ ꯅꯛꯄ ꯍꯥꯏꯕꯁꯤ ꯃꯥ ꯇꯥꯔꯦꯕ ꯃꯥꯥꯏ ꯃꯈꯣꯡ ꯅꯞꯇ ꯗꯨꯝ ꯈꯝꯕ ꯉꯝꯃꯦ ꯑꯣꯂꯝꯃꯦꯕ ꯃꯥ
ꯍꯣꯏ ꯍꯣꯏ ꯍꯣꯏ
ꯑꯗꯨꯒꯨꯝꯕꯁꯨ ꯂꯩꯌꯦꯕ ꯑꯃꯨꯛꯀ ꯕꯣꯜꯅ ꯄꯥꯏꯕꯁꯦ
ꯎꯝ ꯑꯗꯨꯒ ꯑꯔꯖꯦꯟ ꯇꯤꯅꯥꯒꯤ ꯀꯩꯅꯣꯗꯣ ꯃꯔꯥꯗꯣ
ꯍꯣꯏ ꯍꯣꯏ ꯍꯣꯏ
ꯃꯥꯔꯥꯁꯨ ꯍꯩꯗꯤ ꯍꯩꯕꯅꯦ ꯃꯥꯒꯤꯁꯨ ꯐꯖꯕꯅꯦ ꯗꯨꯝ
ꯍꯣꯏ ꯃꯥꯁꯨ ꯎꯝ ꯃꯥꯥꯏꯁꯨ ꯅꯞꯄꯦꯅꯥ ꯍꯣꯏ ꯃꯥꯁꯨ ꯈꯣꯡ ꯅꯞꯄꯦ ꯎꯝ ꯈꯣꯡ ꯐꯖ ꯅꯞꯄꯦ
ꯃꯥꯒꯤꯁꯦ ꯃꯥꯏ ꯑꯩꯅ ꯈꯟꯕꯗ ꯈꯣꯡ ꯈꯛꯇ ꯅꯠꯇꯦ ꯃꯥ ꯕꯣꯗꯤ ꯃꯈꯩꯗ ꯃꯥ ꯕꯣꯜ ꯁꯅꯥꯕ ꯌꯥꯏꯌꯦꯅ ꯈꯟꯕꯗ ꯌꯦꯡꯕꯗ ꯑꯗꯨꯝ ꯐꯖꯩꯌꯦꯕ ꯃꯥꯒꯤꯁꯦ ꯑꯣ ꯅꯪ ꯉꯁꯥꯏ ꯅꯪꯅ ꯍꯥꯏꯕꯒꯨꯝꯅ
ꯎꯝ ꯍꯣꯏ ꯃꯣꯏꯁꯦ ꯑꯗꯨ ꯀꯩꯅꯣ ꯒꯤ ꯑꯗꯨꯗꯤ ꯕ꯭ꯔꯥꯖꯤꯜꯒꯤ ꯄꯤꯗꯣ
ꯀꯅꯥꯗꯔꯣ
ꯄꯤ ꯄꯤ ꯑꯍꯥꯟꯕ ꯑꯔꯤꯕꯝ
ꯑꯥ
ꯃꯥꯒꯤ ꯃꯣꯏꯒꯤ ꯀꯩꯅꯣꯁꯤꯅ ꯐꯖꯗꯤ ꯐꯖꯕ ꯑꯗꯨꯒ ꯃꯣꯏꯒꯤꯁꯤꯅ ꯏꯜꯂ ꯗ ꯆꯦꯟꯕ ꯈꯣꯏꯗꯣ
ꯎꯝ ꯎꯝ ꯎꯝ
ꯑꯗꯨ ꯃꯤꯁ ꯑꯦ ꯑꯥꯔꯖꯦꯟꯇꯤꯅꯥꯒꯤ ꯑꯦꯝꯗꯁꯨ ꯑꯗꯨꯃꯥꯏꯅ ꯇꯧꯔꯒ ꯏꯜꯂ ꯆꯦꯟꯕ ꯈꯣꯏ ꯄꯣꯔꯇꯨꯒꯥꯜ ꯑꯥꯔ ꯈꯣꯏꯁꯤꯁꯨ ꯑꯗꯨꯃꯥꯏꯅ ꯇꯧꯋꯦꯕ ꯏꯜꯂ ꯆꯦꯟꯕ ꯈꯣꯏꯅꯦꯕ ꯃꯣꯏꯁꯤꯅ
ꯊꯥꯏꯅꯒꯤꯗꯨꯅꯤꯅꯦ ꯍꯣꯏꯅꯦ
ꯎꯝ ꯑꯗꯨꯒ ꯀꯩꯅꯣ ꯈꯣꯏꯁꯤꯅ ꯊꯥꯏꯅꯒ ꯑꯩꯈꯣꯏꯁꯤꯅ ꯑꯥ ꯗꯤꯟꯈꯣꯏꯁꯤꯅ ꯅꯞꯄ ꯑꯗꯨꯝ ꯈꯣꯡꯗ ꯂꯩꯕ ꯃꯣꯏꯁꯦ ꯀꯩꯅꯣ ꯇꯧꯁꯦ
ꯕꯣꯜꯁꯤꯗꯤ ꯑꯗꯨꯝ ꯃꯇꯝ ꯃꯇꯝꯒꯤꯅꯤꯗ ꯚꯥꯏ ꯅꯍꯥꯟꯒꯤ ꯁꯅꯥꯕꯒꯨꯝ ꯃꯨꯒꯣꯡꯒ ꯍꯧꯖꯤꯛꯀꯤ ꯃꯑꯣꯡꯗꯨꯗꯤ ꯄꯨꯔꯥ ꯇꯣꯉꯥꯟꯈ꯭ꯔꯦꯗꯅ
ꯍꯣꯏ
ꯍꯧꯖꯤꯛꯇꯤ ꯀꯔꯤ ꯍꯥꯏꯖꯤꯔ ꯈꯟꯗꯦ ꯕꯣꯜꯁꯤꯁꯨ ꯑꯩꯈꯣꯏꯗꯤ ꯌꯦꯡꯕ ꯀꯥꯟꯗ ꯃꯣꯏꯅ ꯁꯅꯥꯁꯦ ꯎꯝ ꯀꯔꯤꯕ ꯂꯦꯖꯤ ꯇꯥꯏꯞꯇ ꯁꯅꯥꯕ ꯑꯃ
ꯍꯣꯏ ꯑꯗꯨ ꯑꯥ ꯑꯥ ꯑꯗꯨꯃꯥꯏꯅ ꯃꯥꯜꯂꯦꯀꯣ
ꯑꯗꯨꯅꯤ ꯆꯦꯟꯕ ꯉꯝꯃꯁꯨ ꯃꯣꯏꯖꯦ ꯆꯦꯟꯗꯦꯕ ꯀꯩꯅꯣꯃ ꯀꯩꯅꯣꯃ ꯃꯣꯏꯒꯤ ꯇꯤꯝꯅ ꯁꯨꯃꯥꯏꯅ ꯇꯧꯔꯝꯃꯣ ꯃꯦꯅꯦꯖꯔꯅ ꯁꯨꯃꯥꯏꯅ ꯇꯧꯔꯝꯃꯣ ꯍꯥꯏꯕꯒꯨꯝꯅ ꯂꯩꯕꯒꯨꯝꯅ ꯕꯣꯜꯁꯤ ꯆꯦꯟꯕ ꯉꯝꯃꯁꯨ ꯆꯦꯟꯗꯤ ꯃꯃꯥꯡ ꯀꯥꯞꯄ ꯉꯝꯝꯕꯁꯨ ꯀꯥꯞꯇ꯭ꯔꯦꯕ ꯍꯟꯗꯛꯇꯤ ꯑꯗꯨꯝ ꯆꯥꯕ ꯁꯅꯥ ꯂꯩꯕ
ꯑꯗꯨ ꯀꯔꯤꯇꯤ ꯍꯥꯏꯅꯤ ꯐꯣꯜꯁꯨ ꯀꯟꯅ ꯀꯟꯅ ꯇꯧꯅꯕꯁꯨ ꯎꯗꯦ ꯑꯗꯨ ꯀꯝꯄꯤꯇꯤꯇꯤꯚꯀꯤ ꯂꯦꯚꯦꯜꯗꯨ ꯋꯥꯡꯗꯕ ꯃꯑꯣꯡꯗ ꯂꯩꯑꯦꯕ ꯑꯩꯅ ꯑꯗꯨꯝ ꯌꯦꯡꯁꯦ
ꯑꯃ ꯁꯤꯁꯇꯦꯝ ꯃꯣꯏꯒꯤ ꯁꯤꯁꯇꯦꯝꯗꯅ ꯈꯔ ꯀꯣꯡꯕ ꯍꯧꯕꯒꯤꯅꯤ ꯀ꯭ꯔꯤ ꯇꯧꯕꯒꯦꯟ ꯑꯃꯈꯛ ꯀꯩꯅꯣꯃꯥꯏꯗꯤ ꯂꯩ ꯌꯦꯡꯕ
ꯑꯗꯨꯕꯨ ꯍꯧꯖꯤꯛꯀꯤ ꯀ꯭ꯔꯤꯅꯣ ꯑꯥ ꯄꯥꯁꯤꯡꯗꯤ ꯑꯗꯨꯝ ꯐꯖꯩ ꯑꯃꯨꯛꯀ ꯍꯟꯗꯛꯀꯤꯁꯤꯅ ꯑꯥ ꯁꯤꯡꯒꯜ ꯇꯧꯕꯗꯨꯀꯣ
ꯏꯁꯄꯦꯟꯒꯤ ꯑꯩ ꯏꯁꯄꯦꯟꯒꯤ ꯕꯣꯜꯅ ꯐꯖꯕ ꯂꯩꯇ꯭ꯔꯤꯕꯣ ꯑꯩꯅ ꯌꯦꯡꯕꯗ